ꯇꯥꯔꯦ
ꯑꯣ ꯉꯁꯥꯏ ꯑꯩ ꯆ ꯁꯤ ꯀꯩꯗꯧꯧꯕꯗꯤꯗꯦ
ꯑꯩꯅ ꯇꯣꯉꯥꯟꯅ ꯅꯣꯏ ꯅꯝꯕꯔꯁ ꯏꯔ ꯇ ꯁꯔꯁ ꯇꯧꯕ ꯑꯃ ꯌꯥꯎꯗꯦꯕ ꯅꯣꯏ ꯅꯝꯕꯔꯁꯨ ꯑꯣꯏꯅ ꯏꯕꯅꯦꯕ ꯃꯣꯏ
ꯑ ꯑꯍꯥꯡꯕꯩ ꯃꯣꯏ ꯀꯩꯅꯣꯒꯤ ꯕ꯭ꯂꯦꯡꯗꯣ ꯅꯦꯕ
ꯑꯗꯨꯏ ꯍ ꯅꯩ ꯅꯝꯕꯔꯁꯤ ꯏꯔꯦ ꯑꯗꯣ ꯏꯔ ꯊꯔꯦ ꯏꯔꯙꯔ
ꯈꯪꯗꯦ ꯑꯗꯨꯗꯤ ꯉꯁꯥꯏ ꯃꯤꯌꯥꯝ ꯑꯣꯏꯁꯅ ꯈꯁꯨꯃꯥꯏꯅ ꯌꯥꯗꯕ ꯍꯥꯏꯇꯥꯔꯦ ꯃꯥꯏ ꯆꯠꯇꯕꯩ ꯃꯨ ꯇꯧꯈ
ꯑꯥ
ꯆꯥꯕꯤ ꯆꯥ ꯆꯥꯕ ꯀꯃꯥꯏꯅ ꯇꯧꯔꯣ
ꯆꯁꯔꯦ
ꯎꯝ ꯑꯗꯤ ꯆꯉꯅꯦ ꯁꯤ ꯄꯥꯎꯁꯦ
ꯑꯪ ꯊꯤ ꯑꯩꯦ ꯑꯩ ꯑꯃꯨꯛ ꯈꯪꯗꯦ
ꯑ ꯅꯣꯏ ꯁꯦꯡ ꯑꯗꯨꯅ ꯁꯦꯡꯉꯦ ꯐꯔꯗꯤꯦ ꯑꯕꯨꯡ ꯑꯣꯏꯁꯨ ꯐꯔꯌꯥꯝ ꯀꯩꯅ ꯇꯧꯔ ꯃꯇꯨꯡꯗ ꯑꯣꯏꯅ ꯅ ꯂ ꯀꯩꯅ ꯇꯧꯔꯛꯑꯕ
ꯎꯝ ꯏꯕꯨꯡꯉꯣꯅ ꯍꯥꯏꯔꯛꯄ꯭ꯔꯣ ꯅꯪꯉꯣꯟꯗ
ꯍꯥꯏꯔꯛꯇꯦꯗ ꯑꯩꯒꯤ ꯇꯥꯕꯦꯁꯣꯔꯗꯣ ꯃꯥꯏ ꯃꯇꯥꯎ ꯃꯥꯏ ꯇꯥꯎꯗꯣ ꯑꯗꯨꯅ ꯇꯧꯋꯦ ꯍꯥꯏꯌꯦꯗ ꯍꯥꯏ ꯈꯪꯕꯅꯤ
ꯎ ꯌꯦꯅ ꯉꯍꯗ ꯍꯥꯏ
ꯍꯣꯏ ꯃꯥꯏ ꯑꯇꯣꯞꯄ ꯃꯇꯨꯡꯗ ꯍꯥꯥꯛꯄꯩꯅꯤ ꯃꯥꯏ ꯎꯝ
ꯎꯝ ꯕꯦꯒꯝꯗꯨ ꯇꯧꯕ ꯑꯩꯅ
ꯎꯝ
ꯉ ꯊꯣꯡꯕ
ꯁ ꯀ ꯂꯩꯦ
ꯉꯥ ꯀꯌꯥꯝ ꯐꯥꯏ
ꯃꯔꯥꯡꯗꯤ ꯑ ꯉꯔꯥꯡ ꯅꯍꯥꯟꯗ ꯐꯥꯏꯍꯜꯂꯦ ꯅꯍꯥꯟꯗꯤ ꯑꯌꯨꯛꯇꯣ ꯑꯌꯨꯛ ꯉꯍꯥꯛꯇꯪ ꯊꯣꯛꯑꯝꯃꯦ ꯑꯗꯨꯒ ꯑꯃꯨꯛ ꯑꯩ ꯋꯥꯔꯦ ꯇꯨꯝꯃꯨꯔꯦ ꯛ ꯑꯕꯦꯠꯁꯣꯔ ꯑꯃ ꯊꯣꯛꯈꯤꯕꯅꯤ ꯅꯨꯡ ꯈꯔ ꯀꯥꯏ ꯇꯧꯔꯦ ꯃꯥꯏ ꯐꯥ ꯑꯗ ꯀꯣꯟꯅ ꯂꯥꯛꯇ ꯃꯣꯏ ꯉꯥ ꯐꯪꯍꯜꯂꯦꯁꯦ ꯑꯃꯨꯛ ꯀꯧꯔꯛꯑꯦ ꯀꯧꯦ ꯇꯨꯝꯃꯒ ꯉꯥꯐꯥꯎ ꯀꯧꯔ ꯀꯥꯟꯗꯅꯦ ꯃꯣꯏ ꯃꯥꯔ ꯌ ꯀꯥꯟꯅꯗꯤ ꯀꯍꯟꯗꯣ ꯀꯦ ꯑꯆꯥ ꯄꯤꯇꯦꯛ ꯇꯧꯕꯗꯣ ꯇꯪꯈꯥꯏ ꯆꯥꯡ ꯌꯧꯒꯦ ꯇꯧꯕ ꯆꯥꯡ ꯐꯥꯜꯂꯦ ꯑꯦꯁꯣꯔꯅ ꯍꯠꯈ꯭ꯔꯦꯃꯗꯤ ꯊꯥꯏ ꯌꯥꯝ ꯃꯤꯅ ꯀꯟꯅꯨꯗꯤ ꯐꯥꯗ꯭ꯔꯦ ꯑꯗꯨꯝ ꯆꯥꯝꯃꯅ ꯐꯥꯔ ꯑꯗꯨ
ꯉꯁꯤ ꯐꯥꯗ꯭ꯔꯣ ꯊꯥꯎꯗ꯭ꯔꯣ
ꯁꯤ ꯐꯥꯎꯔꯗꯦ ꯉꯁꯥꯏ ꯑꯌꯨꯛꯇ ꯉꯇꯥꯥꯗꯤ ꯐꯩꯌꯦ ꯑꯗꯣ ꯅꯨꯃꯤꯗꯥꯡ ꯁꯦꯡ ꯀ ꯍꯥꯏꯐꯦꯠ
ꯉꯥꯏ ꯃꯣꯏ ꯏꯟ ꯊꯥꯈꯣꯅꯁꯨ ꯌꯥꯝ ꯌꯥꯝ ꯆꯠꯂꯦ ꯍꯥꯏ ꯑꯥꯟ ꯑ ꯐꯔ ꯑꯣꯏꯀ
ꯂꯥꯏꯔꯡꯒꯣꯟꯒꯤ ꯀꯧꯨꯛ ꯂꯥꯛꯑꯝꯕꯩꯗꯣ
ꯎꯝ
ꯑꯗꯨꯗꯅꯦ ꯑꯩ ꯉꯥꯌꯣꯝ ꯐ ꯍꯥꯏꯏꯁ ꯃꯣꯏ ꯂꯥꯛꯍꯥꯟ ꯂꯥꯛꯀ ꯁꯣꯝ ꯁꯣꯝ ꯂꯥꯛꯏꯁꯁꯤ ꯉꯁꯦ
ꯑꯗꯨꯀꯥꯟ ꯅꯪ ꯊꯥꯗ꯭ꯔꯣ
ꯑ ꯇꯨꯃ ꯂꯩ ꯊꯥꯎꯗꯕ ꯃꯂꯔꯣ
꯭ ꯄ꯭ꯔꯣꯕ꯭ꯂꯦꯝ ꯁꯥꯁꯤꯒ ꯁꯥꯁꯨꯒꯦ ꯍꯥꯏꯉꯥꯏ ꯍꯥꯏꯅ ꯐꯣꯟ ꯇꯧꯔꯀꯥꯟꯗ ꯀꯟꯅ ꯍ ꯂꯗ
ꯑꯥ ꯃꯥ ꯐꯥꯅꯤ ꯐꯥꯅꯤ ꯇꯧꯔꯝꯃꯦ ꯂꯥꯛꯑꯌꯦ
ꯎꯝ
ꯈꯔꯝ ꯐꯥꯔꯦ ꯉꯥ ꯐꯥꯕ ꯃꯥ ꯍꯩꯇꯦꯕ ꯅꯥꯀꯟ ꯅꯥꯀꯟ ꯇꯧꯔ ꯐꯥꯕꯥꯗꯗꯨ
ꯏ ꯆ ꯇ ꯀꯃ ꯄꯅ ꯂꯥꯛꯦ
ꯑꯩꯩꯅ ꯉꯁꯥꯏ ꯇꯧꯔꯒ ꯐꯥꯎꯔꯦ ꯁꯨꯝ ꯇꯧꯔ ꯐꯥꯎꯋꯦ ꯑꯩ ꯈꯔ ꯐꯥꯔꯝꯃꯤꯅꯤ ꯅꯅꯨꯡ ꯏꯁꯤꯡ ꯆꯥꯎꯈꯠꯂꯛꯑꯕ ꯑꯗꯨꯅ ꯑꯗꯨꯝ ꯅꯪ ꯆꯪꯒ‌ꯦ ꯆꯪꯉꯛꯑ‌ꯣ ꯐꯗꯔꯦꯅ ꯆꯪꯝ
ꯍꯦꯛꯇꯣ ꯑꯗ ꯍꯥꯏ ꯍꯪꯒꯥꯗ
ꯑꯥ
ꯅꯍꯥꯟ ꯅꯍꯥꯟꯗꯨ ꯆꯠꯂꯦꯕ ꯑꯩꯣ ꯁꯨꯝꯕ
ꯑꯥ
ꯑꯗꯨ ꯑꯌꯨ ꯉꯥ ꯐꯅꯌꯥꯝ ꯆꯥꯎꯔꯥꯛ ꯀꯃꯜ ꯑꯃ ꯆꯥꯎꯔꯦ
ꯃꯣꯏ ꯃꯤ ꯑꯃꯃꯝꯗ ꯆꯠꯄꯤꯔꯣ ꯐꯥꯔ ꯍꯨꯝꯐ ꯐꯥꯏꯔꯀꯥꯟꯗꯣꯏꯅꯣ
ꯀꯨꯝꯕ ꯐꯥꯕꯅꯦ ꯐꯌꯥꯝ ꯆꯠꯂꯤꯗ ꯀꯩ ꯐꯦ ꯀꯩ ꯐꯣ ꯆ ꯌꯥꯝ ꯐ ꯀꯧꯔꯦꯅꯣꯖ
ꯆꯥꯎꯕ꯭ꯔꯣ ꯀꯣꯏ ꯀꯃꯥꯏꯇꯥ ꯄꯤꯛꯄ ꯄꯤꯛꯄ꯭ꯔꯣ ꯆꯥꯎꯕ꯭ꯔꯣ
ꯆꯥꯎꯔꯤ ꯉꯥꯁꯦ ꯑꯗꯨꯝ ꯃꯈꯥꯡꯣꯏ ꯇꯧꯕꯅ ꯃꯣꯏꯐꯥ ꯌꯥꯎꯛꯇꯦꯕ ꯉꯍꯥ ꯑꯆꯧ ꯑꯆꯧꯧꯕ ꯉꯕꯨꯨꯒꯗꯣ ꯐꯅ ꯌꯥꯝ ꯆꯥꯎꯔꯦ ꯃꯣꯏꯅ ꯐꯥꯔꯛꯏꯗꯣ
ꯑꯣꯃꯥꯅ ꯁꯨꯝ ꯄꯣꯠ ꯄꯥꯏꯁꯦꯄꯀꯅꯤ ꯀꯥꯡꯣꯡꯉꯗꯣ
ꯅꯨꯨꯄꯥ
ꯂꯨꯨꯞꯄ ꯀꯥꯉꯗ
ꯑꯥ ꯍꯨꯃꯣ ꯍꯨꯃꯣ ꯍꯥꯏ ꯍꯥꯏ
ꯑꯣ
ꯑꯣ
ꯍꯣꯏꯅꯦ ꯉꯅꯥ ꯀꯣꯡꯖꯦꯡꯗꯨ ꯈꯔ ꯊꯤꯕꯅꯤ ꯐꯪꯗꯦ ꯀꯩꯅꯣ ꯈꯔ ꯄꯤꯛꯄ ꯀꯩꯅꯣꯗꯣ ꯑꯗꯨ ꯑꯣꯏꯅ ꯇꯧꯔ ꯏꯎꯗ
ꯐ ꯉ ꯉꯁꯤ ꯁꯨ ꯉꯁꯥ ꯑꯌꯨꯛꯇꯨ ꯉꯥꯏꯍꯥꯛ ꯆꯠꯂꯣꯏ ꯑꯗꯨꯒ ꯌꯥꯝꯝ ꯐꯔꯛ ꯇ ꯍꯥꯏ ꯉ ꯄꯣꯛꯇ
ꯌꯥꯝ ꯁꯦꯡꯅ ꯃꯥꯜꯂꯦ ꯂꯦꯡꯕ ꯌꯥꯔ ꯀꯩꯒꯤꯅꯣ
ꯥꯏꯁ ꯇꯥꯗ꯭ꯔꯣ
ꯇ ꯍꯥꯏꯇꯥꯔꯦ ꯂꯦꯡꯕ ꯌꯥꯝꯅ ꯌꯦꯦꯡ ꯃꯥꯟꯥꯟꯕ꯭ꯔꯗꯤ ꯁꯤ ꯁꯤ ꯁꯤ ꯇꯧꯒꯦ ꯇꯧꯋꯤ
ꯎꯝ ꯑꯩꯅ ꯆꯠꯇꯣꯏꯅꯦ
ꯎꯝ ꯑꯗꯨ ꯏꯍꯥꯟꯗ ꯁꯤ ꯇꯧꯔꯣ ꯇꯧꯔꯣ ꯀꯣꯜ ꯇꯧꯔꯣ ꯀꯣꯜ ꯇꯧꯔꯣ ꯇꯧꯕꯅꯦ ꯑꯩꯅ ꯑꯃꯨꯛ ꯀꯩꯇꯧꯗꯕ ꯑꯩꯅ ꯃꯤ ꯂꯩꯇꯦ ꯍꯥꯏꯕ ꯑꯗꯩ ꯑꯁ ꯄꯤꯔꯛꯀꯦꯒꯥꯏ ꯉꯁꯥꯏ ꯄꯤꯒꯦ ꯑꯗꯨ ꯄꯤꯕꯤꯔꯎꯔꯥꯏ ꯑꯩꯅ ꯑꯩ ꯋꯥ ꯉ ꯍꯥꯏꯔ ꯍꯥꯏꯕ ꯑꯣ ꯑꯗꯨ ꯑꯣꯏꯗꯤ ꯍꯥꯏ ꯇꯣ ꯑꯇꯦ ꯑꯅꯦ
ꯏꯗ
ꯉꯁꯥꯏ ꯑꯃꯨꯛꯁꯨ ꯑꯃꯨꯛ ꯍꯥꯏꯔꯃꯅꯤ ꯑꯦ ꯅꯝꯕꯔ ꯄꯤꯈꯒꯤ ꯀ ꯍꯥꯏꯔꯦ ꯅꯨꯄꯤ ꯑꯦ ꯅꯨꯄꯤ ꯑꯃ ꯑꯣꯏ ꯃꯥꯜꯂꯦ ꯅꯪ ꯐꯥꯎꯗꯤ ꯈꯪꯉꯦꯀꯣ ꯍꯥꯏꯕꯅꯦ ꯑꯩꯅ ꯍꯣꯏ ꯍꯣꯏ ꯍꯣꯏ ꯍꯣꯏ ꯍꯥꯏꯒꯤꯕꯅꯦ ꯑꯗꯨꯝ ꯄꯤꯌꯦ ꯄꯤꯌꯦ ꯈꯪꯗꯦ
ꯑꯩꯅ ꯕꯦꯒꯥꯟꯗ ꯇꯧꯕ ꯉꯁꯥꯏ ꯋꯥꯏ ꯅꯨꯡꯊꯤꯟꯗ ꯇꯧꯕ ꯀꯥꯟꯗ ꯑꯩꯅ ꯃꯥꯏꯗꯣ ꯃꯥꯏ ꯏꯁꯀ꯭ꯔꯤꯟ ꯁꯣꯠ ꯂꯧꯔꯒ ꯀꯩꯅꯣꯝ ꯌꯥꯗꯦ ꯁꯦꯝꯃꯦ ꯍꯥꯏꯗ꯭ꯔꯣ
ꯑꯥ
ꯑꯗꯨꯒ ꯑꯗꯨ ꯁꯦꯝꯔꯒ ꯇꯧꯔꯛꯀꯦ ꯍꯥꯏꯕꯅꯦ ꯎ
ꯑꯩ ꯑꯩ ꯍꯦꯛ ꯀꯩꯅꯣ ꯇꯧꯕ ꯌꯥꯗꯕ ꯑꯩ ꯍꯦꯛ ꯇꯧꯔꯗꯤ ꯌꯥꯗꯕ ꯇꯥꯟꯅꯗꯕꯅꯤ ꯈꯪꯗꯦ ꯀꯩꯇꯧꯕꯅꯤ ꯈꯪꯗꯦ ꯃꯥꯏꯗꯣ ꯑꯩꯅ ꯒꯤꯌꯥꯟ ꯇꯥꯗꯕ ꯑꯗꯨꯒꯤ ꯑꯏꯌꯦ
ꯑꯗꯣ ꯍꯧ ꯇꯧꯀꯥꯟꯅꯦ ꯐꯖꯅ ꯇꯥꯏꯗ ꯑꯗꯨꯏ ꯅꯨꯃꯤꯗꯥꯡꯗꯣ ꯑꯃꯨꯛ ꯇꯧꯕ꯭ꯔꯣ ꯑꯩꯅ ꯇꯧꯕ ꯐꯣꯟ ꯄꯥꯏꯔꯛꯇꯦ ꯃꯥꯗꯣ ꯇꯧꯔꯗꯦꯕ ꯐꯣꯟ ꯄꯥꯏꯔꯛꯇꯦ
ꯇꯧ ꯍꯥꯏꯁꯤꯗ
ꯁꯤꯗ ꯅꯠꯇꯦ ꯑꯃꯗꯨꯗꯥ
ꯑꯣ
ꯑꯃꯗꯣ ꯍꯥꯟꯅ ꯇꯧꯕ ꯑꯗ ꯄꯥꯏꯔꯛꯇꯦ
ꯑꯣ ꯑꯗꯨꯗꯤ ꯃꯥ ꯅꯨꯃꯤꯗꯥꯡꯗꯣ ꯒ꯭ꯌꯥꯟ ꯇꯥꯗꯃꯦ ꯍꯅꯅꯤ
ꯑꯗ ꯑꯩꯁꯦ ꯏꯆꯟꯊꯣꯏꯕꯤꯗꯁꯨ ꯇꯧꯒꯦ ꯇꯧꯕ ꯑꯗꯣ ꯃꯣꯕꯥꯏꯜ ꯅꯝꯕꯔ ꯌꯥꯎꯗꯕꯩ ꯎꯝ
ꯃꯥꯏ ꯀꯩꯅꯣꯗ ꯊꯣꯏꯕꯤꯒꯤ ꯑꯗꯨꯝ ꯇꯧꯕ ꯌꯥꯕꯅꯦ ꯊꯣꯏꯕꯤꯗꯣ ꯃꯥꯁꯨ ꯌꯥꯝ ꯐꯦ ꯏ ꯆꯅꯤꯗꯨꯣ ꯑꯃꯨꯛ ꯄꯥꯏꯗꯤ ꯄꯥꯏꯕ꯭ꯔꯥ ꯀꯃꯥꯒꯤꯗꯨ ꯄꯥꯏꯕ꯭ꯔꯥ ꯍꯥꯟꯅ ꯆꯅꯤꯗꯨ ꯍꯨ ꯆꯥꯗꯣ ꯑ ꯑꯣꯖꯥꯒꯤꯗꯨꯒ ꯇꯧꯔꯝꯕꯅꯦꯕ ꯑꯗꯣ ꯃꯥꯒꯤ ꯌꯨꯝ ꯂꯩꯀꯥꯏ ꯂꯩꯀꯥꯏꯗ ꯑꯗꯨ ꯃꯥꯗꯤ ꯁꯨ ꯌꯥꯗꯦꯕꯥꯀꯣ
ꯍ
ꯑꯗꯨꯅ ꯑꯥ ꯀꯩꯅꯣꯗ ꯑꯣꯏꯅ ꯇꯧꯕ ꯑꯥ ꯑ ꯊꯣꯏꯕꯤꯒ ꯍꯥꯏꯇꯥꯔꯦ ꯑꯗꯨ ꯈꯔ ꯇꯣꯏꯅ ꯇꯧꯋꯦ ꯋꯥꯔꯤꯗꯣ ꯑꯗꯨꯃꯥꯏꯅ ꯃꯥꯏꯁꯨꯦꯇ ꯍꯪꯉꯤ ꯇ꯭ꯔꯧꯕꯅꯤ ꯃꯥꯏ ꯃꯁꯤꯡ ꯀꯩꯅꯣ ꯇꯧꯗ꯭ꯔꯗꯤ ꯑꯩꯒ ꯇꯧꯃꯤꯟꯅꯔꯁꯤ ꯃꯥꯏ ꯁꯨꯍꯜꯂꯉꯥꯏ ꯍꯥꯏꯔ ꯈꯜꯂꯝꯕꯅꯦ
ꯎꯝ
ꯅꯠꯇꯦ ꯃꯥꯗꯤ ꯌꯥꯝ ꯉꯝꯃꯦꯕꯀꯣ ꯌꯥꯝꯅ ꯅꯨꯡꯉꯥꯏꯇꯦ ꯎꯝ
ꯀꯔꯤ ꯂꯝꯗꯩ
ꯑꯗꯨ ꯑꯩꯅ ꯁꯤꯗ ꯍꯥꯏ ꯅꯨꯡꯉꯥꯏꯇꯦ ꯇꯧꯕ ꯃꯣꯏꯁꯤ ꯀꯩ ꯌꯥꯏ ꯌꯥꯗꯦ ꯑꯗꯨ ꯌꯥꯝ ꯇꯧꯕꯅꯦ ꯑꯗꯨꯒꯤ ꯑꯩꯅ ꯁꯤꯒꯤ ꯃꯔꯝꯁꯤ ꯌꯥꯝ ꯁꯥꯟꯅ ꯌꯥꯏ ꯌꯥꯗꯦ ꯍꯥꯏꯕꯅꯦ ꯑꯗꯨꯁꯨ ꯑꯩꯅ ꯌꯥꯝ ꯍꯥꯏꯗꯕ
ꯑꯣ ꯍꯣ ꯍ
ꯗꯤ ꯆ ꯆꯩ ꯍꯥꯏꯕꯅꯤꯅ ꯁꯨꯝ ꯂꯩꯅꯊꯣꯛ ꯍꯥꯏꯗ꯭ꯔꯕ ꯅꯍꯟ ꯃꯔꯛꯑꯝꯁꯨ ꯑꯗꯨꯝ ꯃꯔꯝ ꯁꯥꯟꯅ ꯇꯧꯒꯅꯣ ꯅꯠꯇ꯭ꯔꯗꯤ ꯄꯩꯁꯥ ꯀꯩꯅꯣ ꯇꯧꯔꯣꯏ ꯀꯥꯏꯅ ꯃꯣꯏ ꯔꯤ ꯆꯤꯛꯄ ꯌꯥꯝ ꯂꯩꯌꯦꯕꯀꯣ ꯑꯗꯨꯅ ꯇꯧꯕ ꯅꯠꯇ꯭ꯔꯧꯕ ꯇꯧꯅꯤꯅ ꯈꯔ ꯊꯨꯔꯝꯃꯗꯤ ꯅꯍꯥꯟꯅ ꯑꯩꯈꯣꯏ ꯊꯤꯗꯧꯀꯥꯟꯗ ꯁꯥꯖꯠ ꯁꯤꯖꯤꯟꯅ ꯌꯥꯕ
ꯑꯗꯨꯅꯦ ꯑꯩ ꯥꯉꯔꯥꯡꯗꯪ ꯈꯪꯉꯦ ꯉꯔꯥꯡꯂ ꯉꯥꯁꯤ ꯇꯧꯕꯁꯦ
ꯎꯝ ꯇꯧꯕꯅꯦ ꯑꯩ ꯅꯝꯕꯔ ꯑꯃꯗꯣ ꯑꯩꯈꯣꯏ ꯃꯥꯏꯗꯣ ꯇꯧꯅꯤꯡꯉꯥꯏꯗꯣ ꯇꯧꯕ ꯌꯥꯕꯅꯦꯕ ꯁꯤꯝ ꯁꯤꯂꯣꯏꯕ ꯑꯗꯨꯝꯀꯥꯟꯗ ꯀꯩꯅꯣ ꯇꯧꯕ ꯌꯥꯕꯅꯦꯕ ꯑꯁꯤꯗꯤ ꯑꯃꯨꯛ ꯌꯥꯔꯣꯏ ꯑꯩ ꯀꯩꯅꯣ ꯆꯠꯇꯣꯔꯦꯕ ꯍꯣꯏ ꯏꯃꯥꯅ ꯏꯃꯥꯅ ꯍꯧꯔꯦꯟ ꯍꯥꯏꯔꯛꯀꯥꯅꯤ ꯈꯨꯟꯗꯨꯔꯤꯌꯦꯕ ꯑꯗꯨꯒꯤ ꯑꯗꯨꯅ ꯚꯦꯔꯥꯀꯕ
ꯀꯩ ꯊꯕꯛ ꯆꯠꯂꯕ ꯉꯁꯤꯗꯤ
ꯀꯩꯅꯣ ꯇꯧꯕꯗꯤ ꯂꯣꯏꯔꯕꯣ ꯀꯣꯂꯤꯡ ꯀꯣꯂꯤꯡ ꯀꯩ ꯀꯩ ꯇꯧꯕꯗꯤ ꯂꯣꯏꯔꯕꯣ
ꯂꯣꯏꯗ꯭ꯔꯤ ꯇꯞꯅ ꯇꯞꯅ ꯇꯧꯔꯒ ꯍꯧꯖꯤꯛ ꯆꯥꯒꯨꯝ ꯁꯦꯡꯖꯜꯂꯤ
ꯑꯣ ꯐꯩꯅꯦ ꯑꯁ ꯃꯔꯝ ꯃꯊꯛ ꯀꯥ ꯀꯥꯗꯅꯦ ꯑꯩꯅ
ꯎꯝ
ꯑꯦ ꯕꯦꯁ ꯑꯣꯏꯗꯤꯌꯦ ꯑꯥꯁ ꯅꯃꯥꯏꯟꯇꯤ ꯃꯥꯡꯉꯛ ꯀꯗꯣꯏꯁꯦ ꯃꯌꯥꯝ ꯑꯃ
ꯃꯅꯤ ꯌꯥꯃꯦ ꯀꯩꯗꯧꯋꯣ
ꯗꯥꯒꯤ ꯂꯛꯑꯦ ꯂꯛꯑꯦ ꯃꯗꯨꯕꯤ ꯂꯛꯑꯦ
ꯑꯁ ꯂꯉꯦꯍꯦ ꯍꯩꯅꯗꯦ
ꯑꯉꯥꯡ ꯃꯊꯟꯗ ꯃꯣꯏꯅ ꯊꯝꯃꯤꯕ
ꯂꯥꯡꯕ ꯌꯥꯗꯦ ꯍꯥꯏꯕ ꯑꯗꯩ ꯂꯥꯟꯗ꯭ꯔꯦ ꯎꯝ ꯍꯌꯦꯡꯗꯤ ꯁꯣꯏ ꯂꯥꯡ ꯂꯥꯡ ꯂꯥꯡꯕ ꯂꯥꯡꯉꯥꯅꯤ ꯁꯦꯡꯗꯤ ꯒꯦ ꯍꯥꯏꯕꯗꯤ ꯑꯩ ꯁꯤꯡꯒꯦ ꯑꯩ ꯁꯨꯃꯥꯏꯅ ꯇꯧꯍꯟꯕꯣꯨꯃꯥꯏꯅ ꯇꯧꯕ ꯌꯥꯎꯋꯦ ꯍꯧꯖꯤꯛ ꯆꯦꯛ ꯆꯦꯛꯀꯤꯡ ꯌꯝ ꯌꯦꯡꯉꯦ ꯀꯥꯏ ꯍꯥꯏꯕꯅꯦꯕ ꯃꯅꯤꯜ ꯕꯦꯛꯒ꯭ꯔꯥꯎꯗꯣ
ꯑꯥ
ꯅꯦ ꯐꯖꯅ ꯇꯥꯏ ꯍꯥꯏꯕꯁꯤ ꯁꯤ
ꯍꯣꯏ ꯌꯦꯡꯉꯁꯦ ꯑꯗꯨ ꯌꯥꯕ꯭ꯔ ꯌꯥꯗꯕ꯭ꯔ ꯍꯧꯔꯦꯟ ꯑꯥ ꯑꯧ
ꯌꯨꯝ ꯌꯧꯔꯛꯄꯅꯤꯅ ꯋꯕꯅ ꯁꯤꯠ ꯑꯃ ꯑꯃꯗꯨꯒ ꯌꯧꯕꯉꯝꯃꯗꯤꯀꯣ ꯆꯨꯝꯃꯦ ꯑꯗꯨꯅ ꯌꯥꯝ ꯀꯨꯏ ꯆꯠꯇꯅꯤ
ꯑꯗꯨꯝ ꯌꯥꯝꯃꯦꯕ ꯑꯍꯨꯝ ꯑꯍꯨꯝꯒ ꯆꯥꯇ꯭ꯔꯦꯠꯅꯦꯕ ꯂꯩꯂꯩ ꯌꯥꯝꯃꯗ꯭ꯔꯣ
ꯌꯥꯝꯗꯦ ꯏꯕꯨꯡꯉꯣ ꯑꯩ
ꯃꯥꯏꯅ ꯑꯃꯨꯛ ꯃꯥꯏꯗꯨꯅ ꯇꯥꯟꯅꯔꯒꯛ ꯑꯃꯨꯛ ꯌꯦꯡꯗꯕꯤ ꯑꯗꯨ ꯑꯣꯏꯕꯩ ꯉꯥꯏꯈꯣ ꯍꯥꯏꯕ ꯃꯥꯅ ꯑꯗ ꯉꯥꯏꯈꯣꯌꯦ ꯑꯗꯨꯃꯥꯏ ꯇꯧꯕꯀꯟꯗ ꯇꯦꯊꯈ꯭ꯔ ꯈꯪꯗꯦꯕ ꯃꯥꯏꯗꯣ ꯗꯛ ꯗꯛ ꯗꯛ ꯅꯝꯕ ꯑꯗꯨꯏ ꯄꯣꯠꯇꯨꯅ ꯑꯃꯨꯛ ꯌꯥꯝ ꯌꯥꯝꯃ ꯅꯣꯡꯃꯗ ꯌꯥꯝꯃꯟꯕꯩꯀꯣ ꯃꯤꯖꯦ ꯌꯝ ꯂꯛꯇꯃꯦꯕ ꯀꯛꯄ ꯌꯥꯎꯕꯅꯦꯕ ꯃꯥꯏ ꯃꯗꯥꯎ ꯌꯥꯎꯍꯧꯕꯩꯅꯦ ꯍꯦꯛ ꯀꯛꯍꯧꯗꯕ ꯍꯥꯏꯇꯥꯔꯦ ꯑꯣ ꯑꯗꯨ ꯑꯣꯏꯗꯤ ꯊꯝꯃꯒꯦ ꯎꯝ
ꯍ